ꯍꯜꯂꯣ ꯀꯩꯗꯧꯔꯤꯅꯣ
ꯏꯃꯨꯡꯗ ꯍꯤꯞꯂꯒ ꯂꯩꯌꯦ ꯅꯪꯗꯤ
ꯑꯗꯨꯝ ꯐꯐꯝ ꯂꯩꯔꯤꯗ ꯀꯩꯗꯧꯔꯤꯅꯣꯖꯤ ꯑꯥꯎ ꯍꯧꯖꯤꯛꯀꯥꯟ ꯀꯩꯗꯧꯔꯤꯅꯣ
ꯍꯧꯖꯤ ꯀꯁꯤꯦ ꯎꯝ ꯀꯩꯝ ꯇꯧꯗꯦ ꯍꯧꯖꯤꯛꯀꯥꯟꯗꯤꯗꯤ ꯑꯗꯨꯝ ꯌꯨꯝꯗ ꯂꯩꯔꯒ ꯊꯕꯛ ꯁꯨꯕ ꯌꯥꯕ ꯊꯕꯛ ꯂꯩꯔꯗꯤ ꯑꯗꯨ ꯊꯕꯛꯇꯨ ꯁꯨꯇꯣꯛꯑꯒ ꯂꯩꯕꯅꯤ
ꯅꯪ ꯅꯪꯒꯤ ꯈꯣꯟꯖꯦꯜꯁꯦ ꯇꯨꯝꯅꯤꯡꯕ ꯃꯥꯜꯂꯦꯗ ꯉꯔꯥꯡ ꯅꯨꯡꯗꯥꯡꯗ ꯐꯖꯅ ꯕꯣꯟ ꯌꯦꯡꯕ ꯃꯥꯜꯂꯦ
ꯇꯨꯝꯅꯤꯡꯕ ꯅꯠꯇꯦ ꯑꯁꯤ ꯑꯁꯤꯗꯤ ꯏꯁꯥꯒꯤ ꯀꯩꯅꯣꯈꯩꯅꯤ
ꯉꯁꯤꯗꯤ ꯁꯟꯗꯦꯅꯦꯅ ꯍꯥꯏꯌꯣ
ꯏꯁꯥꯒꯤ ꯈꯨꯟꯖꯦꯟ ꯑꯁꯤꯗꯤ ꯑꯗꯣ ꯑꯗꯨꯃꯥꯏꯅ ꯇꯧꯕꯅꯦ ꯑꯗꯨꯝ ꯀꯗꯧꯔꯤꯅꯣ
ꯀ꯭ꯔꯤ ꯏꯟꯁꯥꯡ ꯆꯥꯕ꯭ꯔꯣ ꯑꯌꯨꯛꯇꯗꯤ
ꯁꯤ ꯎꯁꯣꯏ ꯆꯥꯏ
ꯑꯁ ꯃꯤ ꯃꯆꯥꯗꯤ ꯎꯁꯣꯏ ꯆꯥꯕ ꯐꯪꯉꯤꯀꯣ
ꯅꯗꯤ
ꯑꯩꯈꯣꯏꯗꯤ ꯎꯄꯥꯏ ꯂꯩꯇꯦ ꯌꯦꯟꯗꯦꯝ ꯎꯠꯁꯣꯏ ꯆꯥꯕ ꯐꯪꯗꯦ ꯑꯩꯈꯣꯏꯗꯤ
ꯌꯨꯝꯗꯔꯣ
ꯍꯣꯏ ꯌꯨꯝꯗꯅꯦ
ꯃꯥ ꯕꯕꯥ ꯍꯣꯏꯇꯤ
ꯑꯩꯈꯣꯏꯗꯤ ꯃꯄꯥꯟꯗ ꯂꯩꯕꯅꯦꯅ ꯎꯄꯥꯏ ꯂꯩꯇꯦꯗꯅ
ꯑꯣ ꯑꯣ
ꯁꯤ ꯀꯣꯏꯕ ꯆꯠ꯭ꯄꯔꯣ
ꯆꯠꯇꯦꯗ ꯉꯥꯁꯤꯗꯤ ꯑꯁ ꯋꯦꯗꯔꯅꯦ ꯀꯥꯏꯅ ꯀꯃꯥꯏꯅ ꯆꯠꯇꯣꯏꯅꯣ ꯑꯩꯁ ꯅꯣꯡ ꯆꯨꯕ ꯃꯇꯝꯅꯦꯅꯦ ꯀꯃꯥꯏ ꯀꯣꯏꯗ ꯆꯠꯇꯣꯏꯅꯣ
ꯑꯗꯨꯁꯨ ꯅꯣꯡ ꯆꯨꯕ꯭ꯔꯅꯦꯖꯤꯛ ꯍꯧꯖꯤꯛꯁꯨ ꯆꯨꯕ꯭ꯔꯥ ꯅꯣꯡꯁꯦ
ꯑ ꯆꯨꯅꯤꯉꯥꯏꯃꯨꯛ ꯇꯧꯔꯤꯌꯦ ꯃꯝꯕ ꯍꯧꯔꯛꯑꯦ ꯑꯃꯨꯛ ꯅꯨꯡꯁꯥꯥꯁꯤ ꯁꯣꯛ ꯊꯣꯛꯇꯕꯅꯤꯅ ꯃꯔꯣꯜ ꯑꯃ ꯐꯤꯅ ꯀꯪꯗꯕ ꯃꯔꯣꯜ ꯑꯃ
ꯑꯩꯅ ꯂꯩꯕ ꯃꯐꯝꯗꯨꯗ ꯁꯥꯕ꯭ꯔꯣ
ꯍꯧꯖꯤꯛꯇꯤ ꯁꯥꯗꯗ ꯍꯧꯖꯤꯛꯇꯤ ꯅꯨꯡꯁꯥ ꯊꯣꯛꯇꯕꯅꯦ ꯅꯨꯡꯁꯥ ꯊꯣꯛꯄ ꯃꯇꯝꯗ ꯁꯥ ꯑꯣꯏ ꯑꯗꯨꯅ
ꯁꯤ ꯀꯅꯥ ꯀꯅꯥ ꯂꯩꯔꯤ
ꯑꯩꯈꯣꯏ ꯐꯦꯃꯤꯂꯤ ꯂꯩꯔꯤꯌꯦ ꯑꯩꯈꯣꯏꯗꯤ ꯐꯦꯃꯤꯂꯤ ꯂꯩꯔꯦ ꯅꯣꯏꯗꯤ
ꯑꯩ ꯀꯩꯅꯣ ꯂꯩ ꯏꯃꯨꯡ ꯃꯅꯨꯡ ꯂꯣꯏ ꯃꯤ ꯂꯩ ꯃꯤ ꯂꯣꯏꯅꯃꯛ ꯂꯩ
ꯍꯥ
ꯏꯃꯨꯡ ꯃꯅꯨꯡ ꯃꯤ ꯂꯣꯏꯅꯃꯛ ꯂꯩꯔꯤꯕ ꯌꯨꯝꯗ ꯂꯩꯕꯅꯤꯅ ꯍꯧꯖꯤꯛꯀꯥꯟꯗꯤ
ꯎꯝ ꯍ ꯖꯤꯀꯥꯟꯗꯤ ꯀꯔꯤ ꯀꯔꯤ ꯃꯊꯦꯜ ꯁꯥꯟꯅꯕꯣꯁꯤꯡꯒꯤ ꯏꯟꯁꯥꯡ ꯅꯥꯄꯤ ꯂꯣꯏꯅ ꯆꯥꯟꯅꯔꯝꯒꯅꯤ ꯀꯣ
ꯎꯝ ꯑꯌꯥꯝꯕꯗꯤ ꯀꯩꯅꯣ ꯀꯩꯅꯣ ꯍꯧꯖꯤꯛꯇꯤ ꯎꯁꯣꯏ ꯃꯇꯝꯅꯤꯁꯤꯅ ꯎꯁꯣꯏ ꯑꯗꯨꯝ ꯆꯥꯏ
ꯑ ꯑꯁ ꯍꯥꯎꯔꯝꯒꯅꯦ ꯎꯁꯣꯏꯗꯣ ꯎꯇꯤ ꯆꯥꯅꯤꯡꯉꯦ ꯑꯩꯗꯤ
ꯆꯥꯅꯤꯡꯉꯦ ꯎꯁꯣꯏꯗꯣ ꯆꯥꯝꯃꯟꯕꯒꯤ ꯍꯧꯖꯤꯛ ꯆꯥꯅꯤꯡꯗ꯭ꯔꯦꯗ ꯍꯥꯔ ꯀꯩꯅꯣ ꯇꯧꯕ ꯃꯇꯝꯗꯗꯤ ꯆꯥꯅꯤꯡꯕꯅꯦ ꯑꯗꯣ
ꯁꯤꯡꯖꯨꯁꯨ ꯆꯥꯅꯤꯡꯉꯦ ꯎꯁꯣꯏꯗꯤ ꯑꯗꯨꯝ ꯆꯥꯅꯤꯡꯉꯤꯅ ꯎꯇꯤꯁꯨ ꯆꯥꯅꯤꯡꯉꯦꯗ ꯑꯗꯨꯗꯤ ꯑꯩꯈꯣꯏꯗꯤ ꯆꯥꯕ ꯐꯪꯗꯕꯅꯦꯅꯀꯣ
ꯎꯝ ꯃꯄꯥꯟꯗ ꯂꯩꯔꯅꯤ ꯁꯤꯡꯖꯨꯒꯕꯒꯤ ꯆꯥꯅꯤꯡꯕ ꯃꯇꯝꯗ ꯑꯗꯨꯝ ꯂꯩꯔꯒ ꯆꯥꯕ ꯌꯥꯕꯗꯨꯕꯨ
ꯂꯩꯔꯁꯨ ꯄꯩꯁꯥ ꯂꯩꯔꯗꯤꯒꯨꯝꯕ ꯀꯃꯥꯏꯅ ꯆꯥꯗꯣꯏꯅꯣꯍꯦ ꯅꯪꯁꯨ ꯅꯣꯏꯁꯨꯣ ꯅ ꯅꯪꯁꯨ ꯂꯧ ꯁꯨꯗ꯭ꯔꯗꯤ ꯆꯥꯕ ꯐꯪꯗꯦꯗꯅ ꯑꯩꯈꯣꯏꯁꯨ ꯄꯩꯁꯥ ꯇꯥꯟꯗ꯭ꯔꯗꯤ ꯆꯥꯕ ꯐꯪꯗꯦꯗꯅ ꯌꯣꯜꯂꯁꯨ ꯅꯠꯇ꯭ꯔ
ꯑꯗꯨ ꯑꯣꯏꯔꯁꯨ ꯁꯤꯡꯖꯨ ꯆꯥꯅꯕꯗ ꯄꯩꯁꯥꯕꯨ ꯀꯌꯥ ꯀꯌꯥꯃꯨꯛ ꯇꯤꯡꯗꯣꯏꯅꯣ ꯂꯨꯄꯥꯛ
ꯑꯁ ꯑꯁꯦꯡꯃꯛ ꯑꯁꯣꯏꯗꯤ ꯌꯥꯝ ꯇꯥꯡꯕꯅꯦ ꯑꯁꯦꯡꯕ ꯃꯆꯥꯁꯨꯁꯤꯡ ꯆꯅꯤ ꯆꯅꯤ ꯌꯥꯡꯈꯥꯏꯒꯨꯝꯕꯅꯦ ꯁꯦꯡꯃ ꯌꯥꯝ ꯇꯥꯡꯕꯅꯦ ꯄꯤꯛꯂꯁꯨ ꯆꯥꯎꯔꯗꯤ ꯈꯔ ꯇꯥꯡꯉꯦ ꯑꯗꯨꯝ ꯃꯆꯥꯗꯤ ꯈꯔꯔꯗꯤ ꯍꯣꯡꯉꯛꯦ ꯆꯅꯤ ꯌꯥꯡꯈꯥꯏ ꯐꯥꯎ ꯌꯥꯑꯦ ꯅꯠꯇ꯭ꯔꯗꯤ ꯆꯥꯕ ꯐꯪꯗꯦꯗ
ꯎꯝ ꯑꯗꯨ ꯑꯣꯏꯔꯗꯤ ꯑꯩ ꯊꯥꯔꯛꯀꯦ
ꯊꯔꯣ ꯊꯥꯔꯣ ꯅꯣꯏ ꯅꯪ ꯅꯪꯁꯨ ꯒ꯭ꯔꯨꯞ ꯌꯥꯎꯕ ꯅꯠꯇ꯭ꯔꯣ
ꯌꯥꯋꯦ ꯑꯗꯨ ꯄꯩꯁ ꯄꯩꯁꯥꯒꯤ ꯅꯠꯇꯕ ꯑꯩ ꯊꯥꯔꯛꯀꯦ ꯅꯣꯏ ꯃꯤꯒꯌꯥ ꯅꯁꯦ ꯃꯤꯒꯌꯥ ꯂꯩꯔꯤꯅꯨ
ꯑꯩꯣꯏꯗꯤ ꯃꯩ ꯃꯔꯤ ꯃꯔꯤ ꯈꯛꯇꯅꯦꯅꯦ ꯑꯍꯨꯝ ꯈꯛꯇ ꯍꯥꯏꯕꯅꯦ ꯑꯉꯥꯡꯗꯤ ꯆꯥꯕ ꯍꯩꯔꯦꯅꯦꯅꯀꯣ ꯏꯅꯥꯎꯅꯨꯄꯤ ꯑꯃꯅꯦ ꯍꯣꯏ ꯑꯩꯒꯤꯅꯦ ꯑꯃꯅꯦ ꯃꯤ ꯃꯔꯤ ꯃꯉꯥ ꯃꯔꯤ ꯈꯛꯇꯅꯦ ꯍ
ꯑꯗꯨꯗꯤ ꯑꯗꯨꯗꯤ ꯌꯥꯝꯗ꯭ꯔꯁꯨ ꯌꯥꯏꯅ
ꯌꯥꯅꯁꯨ ꯌꯥꯏ ꯑꯃꯗꯤ ꯌꯥꯔꯤ ꯆꯥꯎꯧꯔꯗꯤ ꯑꯦ
ꯑꯥꯣ ꯧ ꯌꯦꯡ ꯂꯣ ꯅꯪꯁꯨꯣ
ꯌꯦꯡꯉꯦ ꯁꯞꯄꯣꯔꯠ ꯇꯧꯗꯨꯒ ꯑꯗꯨꯅꯤꯅ ꯁꯞꯄꯣꯔꯠ ꯇꯧꯕ ꯂꯩ ꯎꯄꯥꯏ ꯂꯩꯇ꯭ꯔꯦ ꯁꯄꯣꯔꯠ ꯇꯧꯕ ꯃꯤꯗꯣ ꯁꯤꯈ꯭ꯔꯦ ꯇꯤꯝꯗꯣ ꯁꯤꯈ꯭ꯔꯕꯅꯤꯅ
ꯀꯅꯥ ꯀꯅꯥꯗꯨꯅ ꯅꯪ ꯁꯛꯁꯤ ꯇꯧꯔꯤꯁꯦ
ꯎꯝ ꯑꯩꯗꯤ ꯎꯝ ꯉꯔꯥꯡ ꯅꯨꯡꯗꯥꯡꯗꯣ ꯅꯣꯔꯋꯦꯗꯗꯤ ꯁꯞꯄꯣꯔꯠ ꯇꯧꯗꯦ ꯑꯃꯗꯤ ꯀꯥꯈ꯭ꯔꯕꯅꯤ ꯅꯣꯔꯋꯦꯗꯤ ꯊꯤꯈ꯭ꯔꯦꯗꯅ ꯍꯔꯥꯎꯋꯦ ꯑꯗꯨꯕꯨ ꯑꯌꯨꯒꯤꯗꯤ ꯎꯝ ꯏꯅꯥꯎꯅꯨꯄꯤꯒ ꯑꯩꯈꯣꯏꯅꯤ ꯏꯁꯁ ꯂꯥꯎ ꯁꯤꯅꯥ ꯂꯧꯕꯕꯁꯤꯅ ꯃꯥꯅ ꯃꯤꯁꯤꯅꯥꯛꯇ ꯑꯩꯅ ꯁ꯭ꯋꯤꯖꯔꯂꯦꯟꯗ
ꯎꯝ ꯄꯩꯁꯥ ꯊꯥꯅꯗ꯭ꯔꯣ
ꯑꯁ ꯀꯃꯥꯏꯅ ꯄꯩꯁꯥ ꯍꯦ ꯀꯥꯟ ꯊ ꯉꯁꯤꯅꯦ ꯑꯩꯈꯣꯏꯗꯤ ꯊꯥꯟꯅꯕꯁꯦ ꯏꯟꯁꯥꯡ ꯊꯥꯟꯅꯥꯩ ꯑꯩꯅ ꯎꯝ ꯁ꯭ꯋꯤꯖꯔꯂꯦꯟꯒ꯭ꯔꯗꯤ ꯑꯩ ꯌꯦꯟ ꯏꯊꯟꯇ ꯆꯥꯗꯣꯏꯅꯦ ꯃꯣꯏ ꯃꯤꯁꯤꯡ ꯑꯃꯅꯤꯅꯦ ꯏꯊꯟꯇ ꯆꯥꯏ ꯍꯥꯏꯔꯕ
ꯕꯣ ꯌꯦꯡꯗꯤ ꯄꯩꯁꯥ ꯊ ꯌꯦꯡꯅꯨꯡ ꯃꯥ
ꯅꯨꯡꯉꯥꯏꯕꯅꯦ ꯍꯣꯏ ꯎꯄꯥꯏ ꯂꯩꯗꯦ ꯑꯗꯨꯁꯨ ꯑꯁ ꯕꯣꯜ ꯑꯣꯖꯥ ꯌꯦꯡꯕ ꯀꯥꯟꯗ ꯀꯣ ꯅꯨꯡꯗꯥꯡ ꯑꯗꯨꯗ ꯊꯦꯡꯕ ꯃꯇꯝꯗꯗꯤꯀꯣ ꯑꯗꯨꯝ ꯃꯨꯕꯪ ꯇꯧꯔꯒ ꯁꯤꯡꯖꯨ ꯆꯥꯔ ꯑꯗꯨꯅꯤ ꯅꯨꯡꯉꯥꯏꯕꯅꯦ ꯑꯗꯨꯅ ꯃꯇꯝꯗꯤ ꯍꯦꯟꯈ꯭ꯔꯕꯅꯤ ꯅꯍꯥꯟꯅꯤ ꯑꯩꯈꯣꯏ ꯑꯩ ꯅꯨꯡꯗꯥꯡꯗ ꯊꯦꯡꯕ ꯃꯇꯝꯗ ꯎ ꯍꯩꯅꯧꯗꯣ ꯈꯦꯠꯂꯒꯀꯣ ꯆꯥꯕꯅꯦ ꯃꯇꯝꯗꯣ ꯉꯥꯏꯔꯒ ꯇꯨꯝꯅꯗꯤ ꯑꯗꯨꯝ ꯍꯧꯒꯠꯄ ꯅꯨꯡꯉꯥꯏꯇꯕꯅꯦꯅꯀꯣ ꯑꯗꯨꯝ ꯇꯨꯝꯗꯨꯕꯤꯗ ꯑꯗꯨꯝ ꯉꯥꯏꯔꯒ ꯁꯤꯡꯖꯨ ꯆꯥꯔꯒ ꯑꯁ ꯅꯨꯡꯉꯥꯏꯕꯅꯦꯍꯦ
ꯎꯝ
ꯅꯨꯡꯊꯤꯟꯒꯤꯗꯤ ꯆꯥꯡ ꯏꯟꯁꯥꯡ ꯊꯣꯡꯕ ꯍꯧꯔꯕꯣ
ꯍꯧꯗ꯭ꯔꯤ ꯄꯨꯡ ꯄꯨꯡ ꯃꯉꯥ ꯑꯣꯏꯔꯗꯤ ꯍꯧꯔꯅꯤ
ꯀꯅꯥꯟ ꯊꯣꯡꯂꯣꯏꯅꯣ ꯆꯥꯛꯁꯦ
ꯍꯧꯖꯤꯛꯀꯥꯟꯗꯤ ꯑꯩ ꯊꯣꯡꯂꯤꯌꯦ
ꯊꯣꯡꯉꯣ ꯍꯥꯏꯔꯤꯕ꯭ꯔꯣ ꯆꯥꯛ ꯌꯦꯟꯁꯥꯡ
ꯑꯁ ꯍꯩꯇ꯭ꯔꯗꯤ ꯆꯥꯛ ꯏꯈꯨꯠꯅ ꯑꯆꯥꯥꯕ ꯍꯩꯔꯒ ꯊꯣꯡꯕ ꯍꯩꯗꯗꯤ ꯀꯃꯥꯏꯅ ꯇꯧꯗꯣꯏꯅꯤ
ꯑꯗꯨ ꯅꯈꯣꯠꯇꯨ ꯃꯍꯥꯎꯗꯣ ꯌꯥꯕ꯭ꯔꯣ ꯅꯪꯅ ꯊꯣꯡꯗꯗꯤ
ꯑꯁ ꯍꯥꯎꯕꯒꯤ ꯅꯤꯇꯤ ꯊꯣꯡꯕꯅꯤꯅ ꯍꯥꯎꯗ꯭ꯔꯗꯤ ꯑꯦ ꯅꯪꯒꯤ ꯈꯨꯗ ꯊꯣꯡꯕ ꯍꯥꯎꯇꯦꯅ ꯅꯍ ꯅꯍꯥꯟꯅ ꯍꯥꯏꯗꯣꯏꯅꯦ ꯍꯥꯎꯕꯅꯦꯅꯀꯣ ꯑꯗꯨꯝ ꯀꯔꯤꯁꯨ ꯉꯥꯡꯗ꯭ꯔꯦ ꯄꯪꯆꯥꯁꯥꯏ ꯑꯩꯈꯣꯏꯗꯤ
ꯎꯝ ꯋꯥꯒꯁꯨ ꯉꯥꯡ ꯉꯥꯡꯗ꯭ꯔꯗꯤ ꯍꯥꯎꯗꯕ ꯃꯥꯜꯂꯦꯒ
ꯂꯦꯂꯦ ꯂꯦꯂꯦ ꯅꯪ ꯑ ꯅꯪꯁꯨ ꯎꯁꯣꯏꯗꯣ ꯊꯥꯔꯛꯑꯣ ꯑꯩꯁꯨ ꯑꯩꯒꯤ ꯑꯩꯒꯤ ꯈꯨꯠꯅ ꯊꯣꯡꯕ ꯇꯦꯁ ꯇꯧꯍꯟꯒꯦꯀꯣ
ꯍꯣꯅꯦ ꯅꯅꯥꯎꯅꯨꯄꯤꯒ ꯀꯩꯅꯣꯒꯗ ꯂꯛꯑ ꯂꯩꯔꯗꯤ ꯅꯪꯅ ꯊꯣꯡꯕ ꯏꯟꯁꯥꯡꯗꯣ ꯍꯥꯎꯔꯗꯤ ꯑꯁ ꯅꯣꯡꯃ ꯈꯛꯇꯪ ꯑꯣꯏꯔꯁꯨ ꯑ ꯉꯁꯤꯒꯤꯏꯟꯖꯥꯗꯤ ꯑꯁ ꯃꯍꯥꯎ ꯌꯥꯝ ꯂꯩꯌꯦ ꯑꯗꯨꯗ
ꯅꯪ ꯇꯥꯗꯕꯒꯤꯅꯦ ꯅꯪ ꯇꯥꯗꯕꯒꯤꯅꯦ ꯃꯥꯗꯤ ꯉꯥꯡꯕꯅꯦꯍꯦ
ꯎꯝ ꯈꯟꯗ꯭ꯔꯗꯤ
ꯑꯦꯁ ꯍꯥꯎ ꯇꯗꯤꯀꯣ ꯇꯣ ꯎꯝ ꯆꯥꯅꯤꯡꯗ꯭ꯔꯦ ꯅꯨꯡꯉꯥꯏ ꯉꯥꯡꯗꯣꯏꯅꯦꯕ
ꯎꯝ
ꯅꯪꯗꯤ ꯑ ꯊꯣꯡꯕ ꯍꯩꯏꯔꯕꯣ
ꯑꯦꯁ ꯑꯩꯗꯤ ꯅꯨꯡꯇꯤꯒꯤ ꯑꯗꯨꯝ ꯊꯣꯡꯅꯦ ꯍꯧꯖꯤꯛꯁꯨ ꯊꯣꯡꯕ ꯂꯣꯏꯔꯦ
ꯑꯦ ꯊꯥꯖꯗꯦꯗ ꯑꯦꯁ ꯆꯥꯛ ꯊꯣꯡꯕ ꯍꯧ ꯒꯠꯂꯣ ꯍꯥꯏꯔꯗꯤꯦ ꯅꯪꯁꯨ ꯑꯁ ꯅꯪ ꯑꯩꯅ ꯍꯥꯎꯔꯗꯦ ꯍꯥꯏꯔꯒ ꯑꯃꯨꯛ ꯊꯧꯅꯤꯡꯗ꯭ꯔꯦ ꯍꯥꯏꯕ ꯇꯥꯕ ꯃꯥꯜꯂꯦ
ꯑꯩꯁ ꯅꯨꯡꯇꯤꯒꯤꯅꯦ ꯑꯩꯉꯣꯟꯗ ꯍꯥꯏꯁꯦ ꯃꯃꯥꯅ ꯐꯣꯟ ꯃꯃꯥꯅ ꯂꯥꯛꯑꯒ ꯆꯥꯛ ꯆꯥꯕ ꯃꯇꯝ ꯂꯥꯛꯑꯗꯤ ꯑꯁ ꯀꯩꯀ ꯏꯟꯖꯥꯡ ꯊꯣꯡꯉꯝꯒꯦ ꯑꯗꯨꯗ ꯍꯪꯒꯥꯝ ꯊꯣꯡꯉꯦ ꯍꯥꯏꯔꯁꯨ ꯀꯣ ꯏ ꯅꯛꯅ ꯊꯣꯡꯕꯗꯤ ꯂꯣꯏꯅꯃꯛ ꯍꯧꯥꯎꯋꯦ ꯍꯥꯏ
ꯍꯤ ꯍꯤ
ꯃꯆꯥꯕꯨ ꯅꯨꯡꯁꯤ ꯃꯆꯥꯕꯨ ꯅꯨꯡꯁꯤꯕꯒꯤ ꯍꯥꯏꯔꯥ ꯅꯠꯇ꯭ꯔꯒꯅ ꯑꯁꯦꯡꯕ ꯍꯥꯎꯕꯒꯤ
ꯅꯪꯗꯤ ꯅꯊꯟꯗ ꯊꯣꯡꯕ꯭ꯔꯥ ꯑꯌꯨꯛ ꯅꯨꯡꯊꯤꯟ
ꯑꯌꯨꯗꯁꯨ ꯃꯔꯛ ꯃꯔꯛꯇ ꯊꯣꯡꯉꯦ ꯑꯌꯨꯗꯗꯤ ꯑꯩꯒꯤ ꯀꯩꯅꯣ ꯏꯇꯩꯃꯅ ꯑꯌꯥꯝꯕꯗꯤ ꯊꯣꯡꯉꯦ
ꯑ ꯅꯨꯡꯉꯥꯏꯈ ꯃꯤ ꯃꯆꯥꯗꯤ
ꯎꯝ ꯑꯗꯨꯗꯤ ꯑꯩꯅ ꯑꯌꯥꯝꯕ ꯊꯣꯛꯑꯒꯦ
ꯑꯗꯨꯅꯦ ꯎꯁꯣꯏꯗꯣ ꯎꯁꯣꯏꯗꯣ ꯊꯥꯔꯛꯑꯣ ꯑꯩꯒꯤ ꯈꯨꯠꯅ ꯊꯣꯡꯕ ꯏꯟꯁꯥꯡ ꯊꯥꯔꯛꯀꯦ ꯌꯥꯔꯕꯣ ꯋꯥ ꯂꯣꯏꯅꯔꯁꯤꯦꯀꯣ ꯑꯗꯨꯗꯤ
ꯑꯗꯣ ꯋꯥꯅ ꯎꯁꯣꯏꯗꯣ ꯎꯁꯣꯏ ꯑ ꯎꯁꯣꯏ ꯍꯐꯝꯗ ꯆꯠꯂꯒ ꯂꯧꯗꯣꯏꯅꯦꯕꯀꯣ
ꯂꯥꯞꯄ꯭ꯔꯅꯤ ꯌꯨꯝꯗꯒꯤ
ꯑ ꯒꯥꯔꯤ ꯃꯆꯥꯗ ꯆꯠꯄꯅꯤꯅ ꯂꯥꯞꯄꯨꯗꯤ ꯂꯥꯞꯄꯦꯕꯀꯣ ꯑꯗꯣ ꯒꯥꯔꯤ ꯃꯆꯥꯗ ꯆꯈꯅꯤꯅ ꯃꯤꯅꯤꯦ ꯇꯔꯥꯒꯨꯝꯕ ꯇꯔꯥꯃꯉꯥꯒꯨꯝꯕ ꯆꯠꯂꯗꯤ ꯑꯗꯨꯝ ꯃꯐꯝꯗꯨ ꯌꯥꯎꯋꯦꯕꯀꯣ ꯑꯗꯨꯗꯣ ꯑꯩꯈꯣꯏꯅ ꯒꯥꯔꯤ ꯈꯥꯝꯕ ꯃꯐꯝꯗꯒꯤ
ꯌꯣꯟꯗ꯭ꯔꯔꯤꯕꯣ
ꯌꯣꯟꯕꯗꯤ ꯌꯣꯟꯅꯦ ꯑꯩꯈꯣꯏꯗꯤ ꯆꯥꯅꯕ ꯈꯛꯇꯅꯤ ꯂꯧꯔꯤꯁꯦ ꯌꯣꯟꯅꯕ ꯂꯧꯒꯦ ꯍꯥꯏꯔꯗꯤ
ꯑꯗꯨ ꯅꯣꯏ ꯅꯣꯏꯗꯤ ꯑꯗꯨ ꯁꯣꯏꯗꯣ ꯁꯣꯏꯔꯒ ꯅꯣꯏꯗꯤ ꯀꯔꯤꯩꯅꯣ ꯁꯦꯝꯗ꯭ꯔꯣ ꯃꯗꯨ ꯀꯔꯤꯌꯥ ꯎꯝ ꯊꯥꯗ꯭ꯔꯣ ꯅꯣꯏꯗꯤ ꯀꯕꯅꯣ ꯍꯣꯏ ꯍꯣꯏ ꯍꯣꯏ
ꯑꯗꯨ ꯑ ꯇꯧꯕ ꯂꯣꯏꯔꯣ ꯌꯥꯝ ꯂꯩꯌꯦꯗ ꯊꯥꯏꯅꯒꯤ ꯇꯧꯕ ꯁꯤꯡꯗꯣ ꯆꯥꯕ ꯂꯣꯏꯗ꯭ꯔꯦ ꯍꯧꯖꯤꯛ ꯍꯧꯖꯤꯛꯁꯨ ꯌꯥꯝ ꯂꯩ ꯑꯗꯨ
ꯏꯔꯣꯟꯕꯗ ꯍꯥꯎꯕꯅꯦ ꯑꯗꯨꯗꯤ ꯁꯣꯏꯕꯨꯝꯗꯣ ꯁꯣꯏꯕꯨꯝꯗꯣ ꯑꯗꯨꯅꯦ ꯁꯦꯝꯗꯕ ꯍꯥꯏꯕꯅꯦ
ꯎꯁꯣꯏꯗꯨꯣ ꯌꯥꯝꯦꯝꯃꯟꯕꯒꯤꯀꯣ ꯌꯣꯟꯅꯤꯡꯉ ꯌꯣꯟꯅꯤꯡꯉꯥꯏ ꯂꯧꯒꯦ ꯍꯥꯏꯔꯁꯨ ꯌꯥꯝ ꯂꯩꯑꯦꯕꯀꯣ ꯑꯗꯣ
ꯎꯝ ꯍꯧꯖꯤꯛꯇꯤ ꯏꯔꯥꯡꯁꯨ ꯂꯣꯏ ꯌꯥꯎꯕꯅꯤꯅ ꯄꯨꯕ ꯉꯝꯗ꯭ꯔꯣꯏ ꯍꯣꯏ ꯑꯗꯨꯅꯦ
ꯑꯗꯨꯒꯤꯦ ꯆꯥꯅꯕꯗꯣ ꯑꯗꯨꯝ ꯀꯣꯟꯅꯔꯗꯤ ꯑꯗꯨꯝ ꯍꯜꯂꯛꯑꯦ
ꯎꯝ
ꯈꯥꯏꯒꯨꯝꯕ ꯆꯠꯂꯗꯤ ꯈꯨꯗꯣꯡ ꯆꯥꯅꯕꯗꯤ ꯑꯗꯨꯝ ꯂꯩꯌꯦꯕꯀꯣ
ꯑꯁ ꯌꯥꯝ ꯅꯨꯡꯉꯥꯏꯖꯅꯗꯦ
ꯑꯗꯣ ꯆꯥꯃꯟꯕꯒꯤ ꯑꯁ ꯆꯥ ꯑꯃꯒꯨꯝꯕ ꯑꯗꯨꯝ ꯄꯤ ꯑꯗꯨꯝ ꯑꯌꯨꯛ ꯅꯨꯡꯊꯤ ꯑꯌꯨꯛ ꯅꯨꯡꯊꯤ ꯑꯗꯨꯝ ꯆꯥꯕꯅꯤꯅꯀꯣ
ꯎꯝ
ꯎ ꯎꯆꯆꯨꯗꯤꯁꯨ ꯀꯩꯅꯣ ꯅꯨꯡꯁꯤꯗꯤ ꯌꯥꯎꯋꯕ
ꯍꯣꯏ ꯅꯨꯡꯁꯤ ꯌꯥꯎꯔꯦ ꯍꯥꯎꯅꯦ ꯅꯨꯡꯁꯤꯠ ꯍ ꯈꯔꯗꯤ ꯆꯪꯕꯅꯦ ꯍꯣꯏ ꯑꯗꯨ ꯄꯨꯛꯁꯨ ꯅꯨꯡꯉꯥꯏꯇꯕꯅꯦ
ꯇꯨꯝ ꯀꯥꯟꯗ ꯁꯣꯔ ꯍꯣꯟꯕꯗꯣ ꯋꯥꯔꯦꯕ ꯁꯣꯝꯗ ꯅꯨꯡꯉꯥꯏꯇꯦꯕ ꯑꯗꯨꯏꯗ ꯍꯥꯎꯕꯗꯤ ꯍꯥꯎꯋꯦ ꯑꯗꯣ ꯌꯥꯝ ꯆꯥꯕꯗꯤ ꯉꯝꯗꯦ ꯑꯗꯣ ꯀꯣꯛꯇꯒꯤ
ꯍꯧꯖꯤꯛꯀꯥꯟꯗꯤ ꯃꯇꯝ ꯃꯇꯝꯅꯦꯅꯀꯣ ꯁꯧꯒꯔꯤ ꯃꯇꯝꯗꯤ ꯌꯧꯔꯅꯤ ꯑꯃꯨꯛꯣꯏ ꯎꯁꯣꯏꯒꯤ ꯃꯇꯝꯁꯨ ꯌꯧꯔꯛꯑꯥꯅꯤ ꯎꯄꯥꯏ ꯂꯩꯔꯣꯏꯅꯦ ꯆꯥꯅꯤꯡꯗ꯭ꯔꯁꯨ ꯑꯗꯨꯝ ꯆꯥꯕ ꯏꯟꯁꯥꯡ ꯅꯨꯄꯤ ꯆꯥꯅꯤꯡꯉꯥꯏ ꯂꯩꯇ꯭ꯔꯕꯅꯤꯅ ꯑꯗꯨꯝ ꯆꯥꯕ ꯇꯧꯑꯣ ꯑꯗꯨꯅꯤ ꯑꯩꯈꯣꯏꯁꯨ ꯎꯐꯩ ꯂꯩꯇꯦ ꯏꯟꯁꯥꯡ ꯅꯥꯄꯤ ꯇꯥꯡꯕꯅ
ꯎꯝ ꯅꯣꯏ ꯃꯄꯥꯟꯗ ꯂꯩꯕꯅꯤꯅ ꯑꯩ ꯆꯤꯡꯒꯤ ꯏꯟꯖꯥꯡ ꯅꯥꯄꯤꯒꯨꯝꯕ ꯊꯥꯔꯛꯀꯦ ꯑꯗꯨꯒ ꯅꯣꯏ ꯃꯄꯥꯟꯗ ꯂꯩꯕꯁꯤꯡꯅ ꯀꯩꯅꯣ ꯊꯥꯔꯛꯑꯣ ꯁꯥꯒꯨꯝꯕ ꯁꯒꯥꯏꯒꯨꯝꯕ ꯌꯦꯟꯁꯥꯒꯨꯝꯕ ꯉꯥꯒꯨꯝꯕ ꯊꯥꯒꯠꯂꯕ
ꯑꯗꯨꯗꯤ ꯏꯂꯥꯏ ꯂꯥꯏꯍꯦ ꯑꯗꯨ ꯌꯦꯟ ꯌꯦꯟꯁꯥꯡꯒꯨꯝꯕꯗꯤ ꯑ ꯈꯔ ꯈꯔꯗꯤ ꯑ ꯍꯣꯡꯉꯦ ꯑꯗꯨꯕꯨ ꯏꯟꯁꯥꯡ ꯅꯥꯄꯤ ꯍꯥꯏꯕꯗꯤ ꯆꯤꯡꯒꯤꯗꯤ ꯑꯣꯔꯒꯥꯅꯤꯛꯅꯤꯅ ꯀꯣ ꯑ ꯍꯥꯔ ꯊꯝꯗꯕꯤꯗ ꯀꯣ ꯑꯗꯨꯅ ꯍꯣꯏ ꯏꯁꯥꯁꯨ ꯐꯠꯕꯅꯦꯕ ꯑꯩꯈꯣꯏꯗꯤ ꯍꯥꯔ ꯒꯤ ꯄꯣꯠ ꯉꯥꯛꯇꯪ ꯆꯥꯕꯅꯦꯅ ꯀꯣ ꯏꯁꯥꯁꯨ ꯈꯔ ꯅꯨꯡꯉꯥꯏꯗꯦꯕ ꯑꯁ ꯅꯣꯏ ꯌꯦꯟ ꯑꯦꯟꯁꯥꯡ ꯉꯥ ꯑꯗꯨꯒꯨꯝꯕꯗꯤ ꯑꯣ ꯏꯁꯤꯡ ꯆꯤꯡꯒꯤ ꯅꯥꯄꯤꯅ ꯇꯥꯡꯕꯅꯦꯍꯦ ꯑꯁꯦꯡꯕꯅꯦ